ꯍꯜꯂꯣ ꯍꯜꯂꯣ ꯍꯜꯂꯣ ꯇꯥꯕ꯭ꯔꯣ- ꯇꯥꯕ꯭ꯔꯣ ꯇꯥꯔꯦ- ꯇꯥꯥꯔꯦ꯫
ꯀꯨꯏꯅ ꯇꯧꯔꯤꯕꯣ ꯀꯩꯒꯤꯅꯣ ꯉꯁꯤ ꯀꯣꯜꯒ ꯇꯧꯗꯧꯕꯤꯔꯤꯕꯣ?
ꯅꯪꯒꯤꯗꯣ ꯄꯨꯔꯥ ꯑꯃ ꯅꯪꯅ ꯍꯦꯛ ꯍꯦꯛ ꯏꯁꯇꯦꯇꯁꯀ ꯊꯝꯃꯛꯄ ꯑꯃ ꯀꯩ ꯍꯥꯏꯅꯣ ꯈꯪꯗꯕ ꯕ꯭ꯔꯦꯛꯐꯥꯁ ꯆꯥꯔꯕꯣ ꯇꯧꯕ ꯃꯇꯥꯡꯒꯤ ꯑꯃ ꯄꯨꯔ ꯉꯥꯡꯈꯤꯕ ꯑꯗꯨꯒꯤ ꯑꯗꯨꯒꯤ ꯏꯁꯄꯤꯠꯇꯨꯅ ꯍꯧꯖꯤꯛ ꯆꯠꯈꯩ
ꯑꯦ ꯑꯗꯨꯗꯤ ꯑꯩ ꯍꯥꯏꯗꯤ ꯑꯗꯨꯒ ꯅꯠꯇꯕ ꯀꯇꯨ ꯀꯔꯟ ꯇꯥꯕ ꯃꯌꯥꯝ ꯌꯥꯎꯔꯤ ꯍꯥꯏꯕ꯫ ꯋꯥ ꯉꯥꯡꯉꯤꯅꯦꯅ ꯃꯔꯣꯟ ꯃꯔꯤ ꯁꯦꯡꯗꯦ ꯀꯃꯥꯏꯅ ꯑꯗꯨꯛ ꯆꯥꯎꯔꯕ ꯃꯣꯏꯅ꯫
ꯃꯥꯅꯦ ꯑꯗꯨꯌꯥꯝ ꯂꯨꯗꯕ ꯊꯕꯛ ꯇꯧꯕ꯫
ꯑꯁ ꯈꯪꯗꯦꯗꯤ ꯌꯥꯝ ꯍꯥꯏꯅꯤꯡꯗꯦꯗ ꯃꯣꯏ꯫
ꯃꯥꯅꯦ
ꯑꯗꯨꯗ ꯑꯩꯅ ꯑꯃꯨꯛꯇꯪꯒ ꯆꯤꯡꯈꯠꯂꯝꯕ꯫
ꯑꯥ ꯅꯣꯏ ꯑꯗꯨꯗꯤ ꯌꯦꯡꯉꯛꯄ ꯊꯥꯥꯁꯦ ꯀꯌꯥꯝ ꯂꯥꯞꯄꯦ ꯑꯩꯈꯣꯏ ꯁꯤꯗꯩꯗꯤ ꯈꯔ ꯅꯛꯄ ꯃꯥꯜꯂꯦ꯫
ꯎꯊꯥꯁꯤꯗꯤ ꯑꯩ ꯑꯩꯅ ꯀꯩꯅꯣ ꯇꯧꯕꯒꯤ ꯑꯩ ꯎꯠꯄ ꯑꯩꯅ ꯁꯛ ꯎꯠꯄꯒꯤ ꯀꯩꯅꯣ ꯇꯧꯈ꯭ꯔꯦ ꯏꯀꯥꯏꯗꯅ ꯆꯪꯒ꯭ꯔꯦ ꯑꯩꯅ ꯐꯖꯕ ꯍꯦꯟꯕꯩ꯫
ꯑꯣ ꯑꯣ ꯅꯣꯏꯗꯣꯝꯗ ꯆꯪꯈ꯭ꯔ ꯃꯥ ꯑꯩꯈꯣꯏꯁꯤꯗꯗꯤ ꯑꯃꯨꯛ ꯉꯥꯟꯊꯣꯔꯛꯑꯦꯅ ꯇꯧꯔꯤꯁꯦ꯫
ꯉꯥꯟꯊꯣꯔꯛ ꯏꯗꯣ ꯑꯩ ꯍꯥꯏ ꯑꯩ ꯆꯪꯒꯤꯕꯩꯅꯦꯃꯤ ꯑꯩꯅ ꯏꯀꯥꯏꯕ ꯑꯩꯅ ꯐꯖꯕ ꯍꯦꯟꯕꯒꯤ ꯃꯥꯗꯨ ꯏꯀꯥꯏꯗꯅ ꯆꯪꯒꯤꯕ꯫
ꯃꯥꯅꯦ ꯃꯥꯅꯦ ꯆꯨꯝꯗꯣꯏꯅꯤ꯫
ꯁꯤ ꯅꯠꯇꯗꯤ ꯀꯩꯗꯤ ꯎꯄꯥꯏ ꯂꯩ ꯊꯥꯜ ꯊꯥꯎ ꯎꯒꯦꯕꯨ ꯐꯪꯗꯦ꯫
ꯎꯒꯦ ꯎꯒꯦꯕꯨ ꯐꯪꯒꯤꯗ꯭ꯔꯦ꯫
ꯊꯥꯏ ꯑꯣꯛꯋꯥꯔꯠ ꯑꯣꯏꯒ꯭ꯔꯦ꯫
ꯃꯥꯅꯦ ꯑꯁ ꯉꯔꯥꯡꯗꯤ ꯉꯔꯥꯡꯗꯤ ꯐ꯭ꯂꯣꯇꯤꯡꯗ ꯀꯣꯏꯕ ꯂꯥꯛꯄ ꯃꯌꯥꯝꯖꯦ ꯐꯖꯅ ꯍꯔꯥꯎꯅꯒ꯭ꯔ ꯃꯥꯜꯂꯦꯕꯣ꯫ ꯑꯍꯤꯡꯒꯤꯗꯨꯗ ꯀꯩꯅꯣ ꯈꯪꯗꯦ ꯕꯇꯤꯟ ꯊꯨꯒꯥꯏꯔ ꯀꯩꯅꯣ ꯈꯪꯗꯦ ꯗꯣꯡ ꯗꯥꯡ ꯗꯣꯡ ꯗꯥꯡ ꯄꯪꯊꯤꯟꯗ ꯊꯤꯜꯂꯤꯅ꯫
ꯑꯗꯨ ꯅꯣꯏ ꯀꯩꯅꯣꯗꯨꯗ ꯍꯥꯏꯗꯤ ꯃꯌꯥꯝ ꯌꯥꯝ ꯊꯤꯅ ꯂꯥꯡꯕ ꯌꯥꯎꯕ꯭ꯔꯥ?
ꯌꯥꯎꯋꯦ ꯌꯥꯎꯋꯦ꯫
ꯑꯗꯨꯝꯕꯁꯤꯡꯗꯣ ꯑꯁ ꯈꯪꯗꯦꯗ ꯃꯣꯏ ꯑꯗꯨ ꯑꯩ ꯍꯥꯏꯗꯤ ꯑꯥꯗꯩ ꯂꯥꯛꯄꯅꯤ ꯃꯣꯏ ꯃꯁꯥꯅ ꯒ꯭ꯌꯥꯟ ꯇꯥꯕꯝ ꯊꯣꯛꯇ꯭ꯔꯣ ꯑꯗꯨꯗꯣ
ꯑꯗꯣ ꯑꯩꯅ ꯍꯥꯏꯅꯤꯡꯉꯤꯖꯤꯅ ꯃꯣꯏꯔꯣꯝꯗ ꯑꯝꯇꯪ ꯁꯦꯝꯃꯛꯈꯤꯖꯅꯣꯕ ꯀꯣꯏꯐꯝ ꯂꯥꯡꯕꯝ ꯑꯩꯈꯣꯏ ꯑꯃꯨꯛ ꯆꯠꯂ ꯂꯥꯡꯖꯤꯁꯤꯅꯦ ꯑꯩ ꯍꯥꯏꯅꯤꯡꯉꯤꯁꯤꯅ ꯫ ꯅꯨꯡꯉꯥꯏꯕ꯭ꯔꯥ ꯑꯗꯨ ꯌꯦꯡꯍꯟꯗꯦ ꯁꯤꯅꯤꯗ
ꯍꯥꯏꯗꯤ ꯃꯣꯏꯅ ꯈꯜꯂꯤꯁꯦ ꯍꯥꯏꯗꯤ ꯑꯩꯈꯣꯏꯁꯦ ꯑꯥ ꯍꯥꯏꯗꯕ ꯀꯩꯅꯣꯗ ꯂꯩꯕ ꯃꯤꯅꯤ ꯑꯗꯨꯅ ꯄꯪꯌꯥ ꯃꯌꯥꯅꯤ ꯃꯣꯏꯅ ꯇꯧꯕ ꯑꯥ ꯑꯗꯨ ꯄꯪꯌꯥ ꯃꯌꯥꯅꯤ ꯁꯤꯅꯤ ꯈꯜꯂꯤꯖꯥꯠꯅ ꯍꯥꯏꯗꯤ ꯃꯣꯏꯅ ꯇꯧꯔꯤꯗꯣ ꯂꯥꯏꯛ ꯆꯤꯡꯗ ꯑꯈꯣꯏꯅ ꯆꯠꯂꯒ ꯏꯀꯣ ꯁꯤꯁꯇꯦꯝ ꯊꯨꯒꯥꯏꯕꯗꯣ ꯍꯥꯏꯗꯤ ꯏꯁꯄꯤꯀꯔꯒ ꯊꯥꯖꯤꯜꯂꯕ ꯑꯗꯨꯒꯨꯝꯕꯒ ꯆꯞ ꯃꯥꯟꯅꯩ ꯍꯥꯏꯕ꯫
ꯃꯥꯅꯦ ꯃꯥꯅꯦ꯫ ꯑꯗꯣ ꯍꯥꯏ ꯀꯩꯅꯣꯝꯃ ꯇꯥꯔꯤꯅꯤ ꯍꯟꯗꯛ ꯑꯅꯧꯕ ꯄꯥꯎ ꯑꯃ ꯁꯪꯖꯦ ꯊꯨꯒꯥꯏꯔꯅꯤ ꯍꯥꯏꯕꯒꯤ ꯄꯥꯎ ꯑꯃ ꯂꯩ ꯀꯃꯥꯏ ꯇꯧꯕꯖꯥꯠ
ꯑꯦ ꯊꯨꯒꯥꯏꯔꯅꯤ ꯍꯥꯏꯕꯅꯦ꯫
ꯎꯝ
ꯇꯝꯆꯧꯅꯁꯨ ꯍꯥꯏꯔꯝꯃꯦ ꯍꯥꯏꯗꯤ ꯊꯨꯒꯥꯏꯕꯩ ꯈꯣꯠꯄꯒꯤ ꯋꯥꯔꯤ ꯂꯥꯛꯑꯅꯤ ꯑꯗꯨ ꯕꯣꯠꯀꯤ ꯎꯝ ꯀꯩꯅꯣꯗꯗꯤ ꯍꯥꯏꯗꯤ ꯚꯣꯠ ꯂꯣꯏꯔꯒ ꯇꯧꯕꯗꯣ
ꯎꯝ
ꯑꯗꯨꯗꯤ ꯑꯣꯏꯗꯧ ꯃꯥꯜꯂꯦ ꯑꯗꯨꯅ ꯃꯣꯏ ꯍꯥꯏꯅꯩꯖꯦ ꯍꯧꯖꯤꯛ ꯇꯥꯟꯕ ꯌꯥꯕ ꯇꯥꯜꯍꯧꯕ꯫
ꯃꯥꯅꯦ ꯄꯩꯁꯥ ꯍꯟꯖꯜꯍꯧꯕ
ꯄꯩꯁꯥ ꯍꯟꯖꯤꯜꯍꯧꯕ ꯑꯗꯨꯅꯦ ꯑꯃꯨꯛ ꯑꯗꯨ ꯍꯟꯗꯛꯇꯤ ꯑꯃꯨꯛ ꯊꯨꯒꯥꯏꯔꯁꯨ ꯍꯥꯏꯗꯤ ꯃꯃꯥꯡꯗꯧꯅ ꯑꯃ ꯎ ꯋꯥ ꯉꯥꯛꯇꯟꯅ ꯁꯥꯕꯅꯤꯗꯅ
ꯃꯥꯅꯦ
ꯑꯗꯣ ꯄꯩꯁꯥꯗꯣ ꯌꯥꯝ ꯃꯥꯡꯉꯤꯕ ꯍꯟꯗꯛꯇꯤ ꯍꯥꯏꯗꯤ ꯃꯐꯝ ꯆꯥꯅ ꯊꯨꯒꯥꯏꯕꯗꯨꯣ ꯌꯥꯔꯅꯦꯕ ꯊꯨꯒꯥꯏꯕꯗ
ꯃꯥꯅꯦ ꯃꯥꯅꯦ
ꯑꯦꯛꯁꯄꯤꯔꯤꯌꯦꯟꯁ ꯂꯩꯔꯕꯅꯤꯅ ꯍꯥꯏꯇꯥꯔꯦ ꯃꯃꯥꯡꯗ
ꯑꯩꯅ ꯄꯥꯝꯕꯗꯤꯅꯦ ꯃꯣꯏꯅ ꯊꯨꯒꯥꯏꯕ ꯂꯥꯛꯇ꯭ꯔꯤꯉꯩꯗꯅꯦ ꯑꯩꯈꯣꯏꯅ
ꯁꯤꯊꯕ ꯌꯥꯕ ꯃꯑꯣꯡꯗ ꯁꯥꯍꯧꯔꯦꯅ
ꯑꯥ
ꯏꯁꯀ꯭ꯔꯨꯒꯨꯝꯕ ꯉꯥꯛꯇ ꯐꯥꯔꯦꯅ ꯌꯨꯄꯤꯒꯨꯝꯕꯁꯦ ꯑꯝꯇ ꯁꯤꯟꯅꯗ꯭ꯔꯦꯅ
ꯎꯝ
ꯑꯗꯨꯒ ꯃꯣꯏ ꯊꯨꯥꯏꯕ ꯂꯥꯛꯇꯣꯔꯦ ꯍꯥꯏꯕꯁꯤꯗꯤ ꯏꯁꯥꯡ ꯈꯅ ꯑꯗꯨꯝ ꯂꯧꯊꯣꯛꯒ ꯄꯨꯁꯜꯍꯧꯕ ꯄꯣꯠꯖꯁꯤꯡꯁ ꯂꯣꯏ ꯄꯨꯁꯜꯍꯛꯎ
ꯄꯨꯜꯂꯨꯕ ꯑꯗꯨ ꯌꯥꯕꯨꯗꯤ ꯌꯥ ꯑꯗꯨ ꯌꯥꯕ ꯍꯥꯏꯁꯦ ꯍꯥꯏꯗꯤ ꯀꯩꯅꯣꯒꯨꯝꯕ ꯃꯤ ꯍꯥꯏꯗꯤ ꯈꯔ ꯒ꯭ꯌꯥꯟ ꯇꯥꯕꯀꯣ
ꯎꯝ
ꯗꯤ ꯄꯩꯁꯥꯗꯨꯁꯨ ꯌꯥꯝꯅ ꯂꯩꯕ ꯃꯤ ꯑꯣꯏꯇꯥꯔꯒꯗꯤ ꯑꯦ ꯑꯣ ꯍꯥꯟꯅ ꯁꯥꯈꯤꯕ ꯃꯤꯁꯤꯡꯗꯣ
ꯎꯝ
ꯑꯗꯨꯒꯨꯝꯕꯁꯤꯡꯗꯨꯅꯗꯤ ꯑꯦ ꯈꯤꯇꯪ ꯀꯣꯛꯇꯣ ꯑꯩꯈꯣꯏꯅꯒꯨꯝꯕ ꯍꯥꯏꯕꯤꯔꯨꯔꯒꯗꯤ ꯇꯧꯕꯗꯤ ꯇꯧꯔꯛ ꯀꯅꯦꯕ ꯑꯗꯨ ꯅꯠꯇ꯭ꯔꯗꯤ ꯃꯣꯏ ꯁꯨꯡ ꯉꯟ ꯈꯜꯂꯣꯏꯦꯕ
ꯃꯥꯅꯦ ꯃꯥꯅꯦ ꯑꯩꯗꯤ ꯑꯩ ꯑꯩꯗꯤ ꯍꯥꯟꯅꯗꯤ ꯑꯗꯨꯝ ꯈꯜꯂꯦ ꯍꯥꯏꯗꯤ ꯁꯥ ꯇꯥꯔꯒꯗꯤ ꯑꯗꯨꯥꯏꯅ ꯁꯥꯖꯔꯦ
ꯆꯆꯧꯗ ꯑꯃꯨꯛ ꯍꯥꯏꯔꯒꯗꯤ ꯍꯥꯏꯗꯤ ꯑꯗꯨꯗꯣ ꯀꯩꯝ ꯎꯄꯥꯏ ꯂꯩꯔꯨꯔꯒꯣ ꯄꯩꯁꯥ ꯂꯩꯇꯕꯅꯤꯅ ꯑꯃꯨꯛ
ꯍꯅꯤꯡꯉꯁꯨ
ꯃꯥꯅꯦ
ꯃꯥꯗꯤ ꯍꯥꯟꯅꯁꯨ ꯀꯩꯅꯣꯖ ꯍꯥꯏꯕꯅꯤꯅꯦ ꯍꯥꯏꯗꯤ ꯕꯥꯆꯧꯏꯒ ꯅꯁꯨꯕꯗꯨꯗ ꯍꯥꯏꯗꯤ ꯁꯥꯔꯒꯦꯅꯀꯣ ꯑꯗꯨꯗꯨꯒ ꯃꯣꯏꯅ ꯍꯥꯏꯗꯤ ꯁꯪꯗꯣ ꯑꯍꯥꯟꯕꯗ ꯑꯃꯨꯛ ꯊꯨꯒꯥꯏꯈꯤꯕꯒꯤ ꯑꯗꯨꯗꯩꯩꯗꯤ ꯗꯨꯀꯥꯟꯗꯨꯁꯨ ꯇꯧꯔꯤꯅ
ꯑꯝ
ꯑꯗꯨꯗꯨꯒꯤ ꯇꯧꯕꯤꯅꯨ ꯍꯥꯏꯕ ꯇꯥꯅꯤ ꯑꯗꯨꯝ ꯊꯤꯡꯕꯖꯥꯔꯅꯦ ꯑꯗꯨꯗꯨꯒꯤ ꯍꯧꯖꯤꯛ ꯊꯨꯒꯥꯏꯔꯝꯗꯥꯏꯗ ꯑꯃꯨꯛ ꯁꯥꯔꯦꯗꯅ
ꯃꯥꯅꯦ ꯑꯁ ꯉꯁꯥꯏꯗꯤ ꯏꯕꯥꯏꯒꯤ ꯁꯪꯗ ꯐꯖꯅ ꯁꯦꯡꯗꯣꯛꯄꯤꯔꯝꯃꯕꯅꯤ
ꯆꯥꯛ ꯑꯁ ꯂꯥꯎꯅꯔꯦ ꯐꯖꯔꯦ ꯁꯛ ꯊꯨꯅ ꯃꯥꯏ ꯃꯊꯨ ꯇꯧꯅꯔꯦ ꯑꯥ ꯐ꯭ꯂꯣꯇꯤꯡꯗ ꯂꯩꯔꯤꯕ ꯂꯤꯛꯏꯕ ꯃꯌꯥꯝꯁꯦ
ꯍ ꯍ ꯍ ꯆꯥꯡꯒ
ꯊꯤꯅꯔꯣ ꯊꯤꯅꯔꯣ
ꯅꯝꯊꯣꯛꯅꯅꯤꯡꯕꯩ ꯇꯥꯏꯃꯤꯡ ꯃꯥꯜꯂꯦ ꯃꯣꯏꯁꯦ ꯆꯥꯛꯀ ꯄꯨꯛ ꯊꯥꯡꯒꯠꯅꯔꯛꯄꯩ ꯇꯥꯏꯃꯤꯡ ꯑꯣꯏꯗꯣꯏꯅꯦꯕ ꯅꯠꯇ꯭ꯔꯥ ꯆꯥꯅꯤꯡꯉꯛꯇꯕ ꯑ ꯑ ꯀꯥꯎꯅꯤꯡꯉꯛꯄꯒꯤ ꯃꯑꯣꯡꯗꯨꯅꯦ ꯃꯣꯏꯅ ꯇꯧꯅꯁꯦ
ꯑꯗꯨꯗ ꯑꯗꯨꯗꯒꯤ ꯑꯁ ꯑꯩꯗꯤ ꯄꯩꯁꯥꯁꯦ ꯈꯔ ꯂꯩꯔꯗꯤ ꯑꯩ ꯈꯜꯂꯤꯁꯦ ꯑꯃ ꯐꯨꯠꯇ꯭ꯔꯒ ꯑꯃ ꯂꯩꯔꯦꯅ
ꯑꯩ ꯅꯉꯣꯏ ꯐꯇꯥ ꯑꯃ ꯊꯥꯒꯗꯤ ꯅꯪꯡꯗ ꯃꯥꯂꯦꯀꯣ
ꯀꯥꯏꯗ ꯊꯥꯕꯅꯣ ꯍꯥꯏꯁꯦ
ꯋꯥꯁꯞ ꯇ ꯊꯥꯒꯔꯤꯗꯨꯗꯤ
ꯑꯩ ꯈꯪꯗꯦ ꯆꯪ ꯆꯪ ꯌꯦꯡꯗ꯭ꯔꯤꯗ ꯑꯩ ꯋꯥꯆꯦꯞ ꯅꯣꯇꯤꯐꯤꯀꯦꯁꯟ ꯑꯣꯐ ꯊꯝꯃꯦꯕ
ꯅꯪ ꯅꯪꯕꯨꯗꯤ ꯑꯣꯏꯔꯔꯣꯏꯅ ꯑꯩꯅ ꯑꯗꯨ ꯅꯣꯏꯗꯤ ꯑꯩꯅ ꯍꯥꯏꯗꯤ ꯅꯪ ꯅꯝꯕꯔ ꯑꯅꯤꯃꯛ ꯍꯥꯏꯗꯤ ꯑꯦꯛꯁꯟ ꯍꯧꯕꯤꯖꯝꯅ ꯑ ꯁꯣꯔꯤ ꯁꯣꯔꯤ
ꯑꯩꯈꯣꯏꯆꯦ ꯑꯩꯈꯣꯏ ꯆꯦꯗꯣ ꯊꯥꯕ ꯑꯣꯏꯔꯝꯒꯅꯤ ꯅꯪꯒꯤꯗꯣ
ꯅꯠꯇꯦ ꯑꯅꯤꯃꯛ ꯊꯥꯏꯑꯦꯕ ꯅꯪꯉꯣꯟꯗꯁꯨ ꯊꯥꯏ ꯑꯗꯒꯤ ꯀꯩꯅꯣꯗꯨꯁꯨ ꯊꯥꯏ ꯑꯗꯣ ꯑ ꯏꯇꯩꯃꯗꯤ ꯌꯦꯡꯉꯦꯕ ꯅꯪ ꯌꯦꯡꯗꯦꯕ
ꯎꯝ
ꯏꯇꯩꯃ ꯀꯩ ꯍꯥꯏꯔꯛꯀꯦꯕꯣ ꯗꯦꯕꯒꯤ ꯄ꯭ꯂꯥꯟꯗꯣ ꯅꯪꯁꯨ ꯌꯥꯎꯔꯕꯌꯦ
ꯍ ꯑ ꯑꯩ ꯈꯜꯂꯤ ꯑꯗꯨꯒꯤꯗꯨꯝ ꯂꯩꯁꯤꯜꯂꯦ ꯑꯗꯨꯗꯨꯒ ꯈꯪꯗꯦ
ꯑꯗꯨꯗꯣ ꯈꯪꯕ꯭ꯔꯥ ꯃꯣꯏꯗꯣ ꯐꯨꯠꯇ꯭ꯔꯛ ꯗꯥꯏꯔꯦꯛ ꯐꯨꯠꯇ꯭ꯔꯛ ꯍꯥꯟꯅ ꯍꯥꯡꯉꯝꯕꯩꯅꯦꯕꯀꯣ
ꯑꯥ
ꯂꯣꯏ ꯁꯦꯝ ꯁꯥꯕ ꯂꯣꯏꯔꯦ
ꯂꯣꯏ ꯁꯦꯝ ꯁꯥꯕ ꯂꯣꯏꯔꯦ
ꯖꯤꯡꯒꯒ ꯑꯣꯏꯅ ꯄꯥꯟꯊꯕꯤꯅꯦ
ꯑꯗꯨꯗꯣ ꯑꯩ ꯍꯥꯏꯁꯤꯅ ꯍꯥꯏꯕꯗꯤ ꯁꯨꯝ
ꯇꯔꯥꯒꯨꯝꯉ ꯍꯥꯏꯍꯧꯕꯅꯦ
ꯑꯗꯨꯗꯣ ꯇꯧꯔꯒ ꯍꯥꯏꯗꯤ ꯑꯗꯨꯝ ꯐꯨꯜ ꯇꯥꯏꯝ ꯅꯠꯇ꯭ꯔꯁꯨꯀꯣ ꯍꯥꯏꯗꯤ
ꯄ꯭ꯔꯥꯇ ꯇꯥꯏꯝ
ꯄꯥꯔꯠ ꯇꯥꯏꯝ ꯑꯣꯏꯅ ꯍꯥꯏꯗꯤ ꯀꯩꯒꯨꯝꯕ ꯀꯩꯅꯣꯝ ꯑꯃꯗ ꯁꯤꯖꯤꯟꯅꯈꯤꯗꯨꯏ ꯁꯔꯨꯛꯄꯨꯗꯤ ꯀꯥꯟꯅꯗꯕ ꯑꯃꯗ ꯁꯤꯖꯤꯟꯅꯗꯣꯏ ꯁꯔꯨꯛꯄꯨꯗꯤ ꯑꯗꯨꯝꯕ ꯄꯩꯁꯥ ꯇꯥꯟꯕ ꯌꯥꯕ ꯄꯣꯠꯇꯨꯗꯀꯣ ꯁꯤꯟꯅꯕꯅ ꯈꯜꯂꯤꯅꯦ ꯑꯩꯁꯨꯨ ꯕꯤ ꯑꯥꯏꯗꯤꯌꯥꯗꯨ ꯃꯌꯥꯝ ꯑꯃ ꯁꯨꯝ ꯍꯧꯖꯤꯛꯇꯤ ꯑꯉꯥꯡꯅ ꯁꯤꯟꯂꯛꯇ꯭ꯔꯕꯅꯤꯅ ꯑ ꯊꯥꯏꯅꯒꯤ ꯇꯥꯏꯞꯇ ꯑ ꯑꯗꯨꯝ ꯃꯣꯏꯅ ꯇꯧꯔꯒ ꯊꯕꯛ ꯑꯍꯥꯟꯕ ꯇꯧꯕ ꯃꯤꯗꯨꯅ ꯑꯗꯨꯝ ꯊꯥꯛ ꯆꯠꯀꯗꯝꯅꯤ ꯑꯗꯨꯗꯤ ꯃꯣꯏꯁꯨ ꯁꯥꯎꯅꯤꯡꯉꯛꯀꯅꯦꯕ
ꯃꯥꯅꯦ ꯃꯥꯅꯦ
ꯑꯩꯈꯣꯏ ꯇꯥꯃꯣ ꯍꯥꯏꯔꯦ ꯁꯨꯝ ꯈꯜꯂꯁꯤꯅꯦ ꯃꯥ ꯃꯥꯅ ꯊꯕꯛ ꯇꯧꯔꯀꯥꯟꯗ ꯅꯠꯇꯦ ꯑꯩꯈꯣꯏ ꯇꯃꯣ ꯅꯠꯇꯦ ꯑꯩꯉꯣꯟꯗ ꯑꯦꯛꯖꯥꯝꯄꯜ ꯄꯤꯔꯒꯦꯕ
ꯎꯝ
ꯍꯥꯏꯗꯤ ꯑꯩꯅ ꯍꯥꯟꯅ ꯊꯕꯛ ꯇꯧꯔꯦꯅ ꯈꯜꯂꯁꯤꯅꯦ ꯑꯩꯒꯤ ꯍꯥꯏꯗꯤ ꯁꯨꯝ ꯍꯥꯏꯗꯤ ꯁꯨꯝ ꯑꯩꯒꯤ ꯃꯈꯥꯗ ꯄꯩꯁꯥ ꯄꯥꯝꯕꯤꯗ ꯄꯤꯌꯣ ꯍꯥꯏꯔꯗꯤ ꯑꯩꯁꯨ ꯍꯥꯏꯗꯤ ꯌꯥꯝ ꯐꯠꯇꯕ ꯋꯥ ꯅꯠꯇ꯭ꯔꯁꯨ ꯑꯗꯨꯝ ꯈꯤꯇꯪꯗꯤ ꯈꯜꯂꯛꯀꯅꯤꯗꯅ
ꯃꯥꯅꯦ
ꯈꯜꯂꯣꯏꯗ꯭ꯔꯅꯦ
ꯈꯟꯂꯛꯇꯣꯏꯅꯤꯅꯦ ꯑꯩꯈꯣꯏ ꯑꯦꯛꯖꯥꯝꯄꯜ ꯍꯥꯏꯔꯕꯗ ꯍꯥꯏꯗꯤ ꯐꯤꯂꯝꯗꯒꯤ ꯎꯠꯂꯤꯁꯤꯡꯁꯦ
ꯑꯥ ꯑꯥ ꯍꯥꯏꯗꯤ ꯑꯗꯨꯅ ꯈꯤꯇꯪꯕꯨꯗꯤ ꯍꯦꯟꯖꯤꯜꯂꯤꯀꯣ ꯑꯗꯨꯑꯣꯏꯁꯨ ꯍꯥꯏꯗꯤ ꯈꯤꯇꯪ ꯈꯤꯇꯪꯕꯨꯗꯤ ꯑꯗꯨꯝ ꯐꯥꯎꯔꯛꯀꯗꯣꯏꯅꯦ ꯍꯥꯏꯕ
ꯃꯥꯅꯦ
ꯑꯗꯨꯅ ꯍꯥꯏꯗꯤ ꯍꯧꯖꯤꯛꯇꯤ ꯃꯇꯝꯗꯨ ꯌꯥꯝ ꯆꯥꯎꯈꯠꯂꯕꯅꯤꯅ ꯍꯥꯏꯔꯛꯇꯣꯏꯅꯤ ꯆꯥꯎꯈꯠꯂꯁꯨ ꯌꯥꯝ ꯆꯥꯎꯈꯠꯂꯀꯥꯟꯁꯤꯗ ꯅꯣꯏ ꯀꯩꯗꯧ ꯂꯩꯒꯦꯅ
ꯃꯥꯅꯦ
ꯑꯗꯨꯗꯩꯗꯤ ꯑꯩꯈꯣꯏꯅ ꯑꯃꯨꯛ ꯍꯥꯏꯕꯤꯗꯣꯏꯅꯤ ꯑꯁ ꯑꯩꯈꯣꯏꯅ ꯋꯥ ꯍꯣꯠꯅꯔꯒꯗ ꯅꯣꯏ ꯑꯩꯈꯣꯏꯒꯤ ꯅꯨꯡꯁꯤꯕꯤꯗ꯭ꯔꯦ ꯑꯩ ꯕꯤꯗ꯭ꯔꯦ ꯒꯥꯏꯅ
ꯃꯥꯅꯦ ꯃꯥꯅꯦ ꯑꯗꯨꯏ ꯗꯥꯏꯂꯣꯛꯇꯨꯅꯤ ꯑꯗꯨꯝ ꯐꯤꯂꯝꯗ ꯐꯖꯅ ꯊꯦꯡꯅꯔꯕꯅꯦ
ꯍꯣꯏ ꯐꯤꯂꯝꯗꯨꯗ ꯈꯪꯗꯦ ꯇꯞ ꯇꯞ ꯔꯤꯌꯦꯂꯤꯇꯤ ꯂꯥꯛꯄꯩ ꯇꯥꯏꯞ ꯇꯧꯈꯠꯂꯛꯑ
ꯃꯥꯅꯦ ꯃꯥꯅꯦ ꯂꯥꯛꯀꯗꯣꯏꯅꯦ ꯍꯥꯏꯗꯤ ꯃꯣꯏꯗꯤ ꯑꯦꯁ ꯑꯦꯛꯄꯤꯔꯤꯦꯟꯁꯇꯨ ꯐꯪꯈꯤꯕꯩꯅꯦꯕ ꯏꯛꯏꯕ ꯏꯁꯀ꯭ꯔꯤꯞꯁꯦ
ꯋꯥꯅꯦ
ꯔꯔꯤꯌꯦꯂꯤꯖꯤ ꯑꯗꯨꯅꯦꯕ ꯃꯣꯏꯅ ꯇꯧꯖꯩꯔꯤꯁꯤꯁꯨ ꯑꯩꯈꯣꯏꯅꯗꯤ ꯑꯩꯈꯣꯏꯗ ꯊꯣꯛꯇ꯭ꯔꯤꯕꯒꯤ ꯄꯛꯇꯦꯒ ꯍꯥꯏꯕꯤꯕꯀꯣ ꯑꯗꯨꯒ ꯇꯞ ꯇꯞꯅ ꯁꯨꯝ ꯔꯤꯌꯦꯂꯤꯇꯤ ꯑꯣꯏꯁꯜꯂꯛꯄꯗꯣ
ꯦꯜꯒꯤ ꯁꯨꯝ ꯃꯩꯁꯤꯜꯂꯛꯄꯦꯅ ꯑꯗꯨ ꯈꯪꯗꯦ ꯃꯊꯥꯁꯦ ꯑꯩꯗꯤ ꯁꯥꯒꯠꯂꯛꯄꯤꯅꯦꯕ ꯍꯧꯖꯤꯛ ꯑꯩꯁꯨ ꯇꯧꯔꯤꯁꯦ ꯏꯟꯖꯤꯅꯤꯌꯥꯔꯤꯡꯁꯦ ꯇꯧꯔꯒ ꯁꯨꯝ ꯍꯥꯏꯗꯤ ꯁꯨꯝ ꯁꯤꯁꯨ ꯇꯧꯔꯤꯅꯦ ꯇꯧꯔꯤꯅꯦ ꯇꯧꯔꯗꯤ ꯑꯗꯨꯝ ꯑꯗꯨꯝ ꯂꯣꯏꯈꯤꯅꯤ ꯆꯍꯤ ꯃꯔꯤꯁꯦ ꯀꯔꯤꯝ ꯈꯪꯍꯧꯗꯕꯤꯗ ꯑꯗꯨꯝ
ꯃꯥꯅꯦ
ꯑꯗꯨꯅ ꯆꯍꯤ ꯃꯔꯤꯁꯦ ꯂꯣꯏꯗ꯭ꯔꯤꯀꯥꯟꯗ ꯍꯥꯏꯗꯤ ꯔꯤꯖꯨꯃꯦ ꯑꯃ ꯑꯩꯒꯤ ꯐꯖꯅ ꯏꯁꯥꯁꯦ ꯀꯩ ꯀꯩ ꯇꯧꯕ ꯉꯝꯃꯦ ꯏꯁꯀꯤꯜ ꯈꯔ ꯑꯗꯨꯝꯕ ꯑꯃ ꯗꯦꯕꯂꯞ ꯇꯧꯍꯧꯗ꯭ꯔꯗꯤ ꯀꯩ ꯀꯥꯅꯔꯗꯨꯅꯦ ꯁꯤꯨꯔꯁꯨ
ꯃꯥ
ꯈꯪꯗ꯭ꯔꯦꯗ ꯍꯧꯖꯤꯛꯀꯥꯟꯁꯦ ꯌꯥꯝ ꯂꯣꯏꯨꯔꯝꯃꯦꯗ ꯍꯣꯠꯅꯗ꯭ꯔꯗꯤ ꯌꯥꯗ꯭ꯔꯦꯁꯤꯅꯦ ꯍꯥꯏꯁꯦ
ꯃꯥꯅꯦ ꯆꯨꯝꯃꯦ
ꯇꯧꯔꯤꯅꯦ ꯇꯧꯔꯤꯅꯦ ꯁꯨꯝ ꯇꯧꯕꯗ ꯑꯗꯨꯝ ꯆꯝꯐꯨꯠ ꯇꯥꯛꯑ ꯇꯣꯛꯑꯦ ꯁꯥꯔꯇꯤꯐꯤꯀꯦꯠ ꯄꯥꯔ ꯇꯣꯛꯑꯦꯕ
ꯃꯥꯅꯦ
ꯅꯪ ꯃꯥꯅꯤ ꯃꯌꯥꯝꯁꯤꯗꯤ ꯐꯖꯗꯦ
ꯑꯦ ꯑꯗꯨꯕꯨꯗꯤ ꯍꯌꯦꯡ ꯃꯣꯏ ꯀꯩꯅꯣ ꯇꯥꯛꯁ ꯂꯥꯏꯍꯟꯗꯣꯏꯅꯤ ꯃꯤꯗ
ꯑꯩꯈꯣꯏꯒꯤ ꯇꯥꯕꯤꯔꯤꯕ ꯃꯌꯥꯝꯅ ꯑꯁꯤꯗ ꯌꯥꯝ ꯂꯥꯏꯅ ꯏꯅ ꯊꯣꯛꯄꯗꯣ
ꯅꯔ ꯃꯌꯥꯝꯅ ꯒ꯭ꯌꯥꯟ ꯇꯥꯅꯕ ꯃꯑꯣꯡꯗ ꯉꯥꯡꯖꯔꯤꯕ ꯋꯥꯍꯩ ꯇꯥꯅꯤ ꯀꯅꯦ ꯌꯥꯝꯅ ꯁꯦꯡꯅ ꯍꯥꯏꯗꯤ ꯑ ꯑꯨ ꯇꯧ ꯌꯥꯎꯕꯁꯨ ꯅꯠꯇꯕ
ꯅꯪ ꯅꯪ ꯍꯧꯖꯤꯛꯀꯤꯗꯣ ꯃꯣꯏꯗ ꯋꯥꯍꯜꯂꯦ
ꯍꯥꯏꯖꯤ ꯅꯨꯡꯉꯥꯏꯕ ꯑꯃ ꯐꯪꯈ꯭ꯔꯒꯗꯤ ꯑꯋꯥꯕ ꯑꯃꯁꯨ ꯐꯪꯒꯗꯕꯅꯤ ꯂꯥꯛꯄꯅꯤꯁꯨ
ꯃꯥꯗꯦ ꯑ ꯑ ꯌꯥꯀꯦꯅꯣ ꯑ ꯀꯔꯥꯡꯒꯤ ꯑꯃ ꯀꯔꯥꯡꯒꯤ ꯅꯠꯇ ꯀꯌꯥ ꯅꯣꯏ ꯀꯩꯅꯣ ꯄꯥꯟꯊꯣꯏꯕꯤ ꯍꯔꯥꯎꯕꯗꯣ
ꯎꯝ
ꯑꯗꯨꯗꯨ ꯀꯔꯝ ꯀꯥꯟꯗꯅꯣ
ꯑꯩꯁꯨ ꯆꯞ ꯆꯥꯕꯤꯗꯤ ꯈꯪꯗꯦ ꯑꯗꯨꯒꯤꯗꯤ ꯑꯃ ꯗꯨꯔꯒꯥ ꯄꯨꯖꯥ ꯗꯨꯔꯒꯥ ꯄꯨꯖꯥꯗꯣ ꯈꯪꯕ꯭ꯔꯥ
ꯊꯪ ꯐꯥꯏ
ꯗꯨꯔꯒꯥ ꯄꯨꯖꯥ ꯂꯥꯞꯄꯒ ꯇꯧꯕꯣ ꯑꯗꯨ ꯃꯇꯝꯗꯅꯦ
ꯊꯖꯥ ꯀꯌꯥ ꯋꯥ ꯋꯥꯔꯤꯂꯤ ꯆꯥꯟꯅ
ꯑꯗꯨꯗꯤ ꯀꯦꯂꯦꯟꯗꯔꯗ ꯆꯦꯛ ꯇꯧꯗꯗꯤ ꯈꯪꯉꯒ ꯑꯩꯁꯨ ꯍꯥꯏꯗꯤ ꯑꯍꯜ ꯂꯃꯟ ꯑꯃ ꯑꯣꯏꯗꯅ ꯊꯕꯥꯜ ꯀꯩꯀꯥ ꯆꯝꯐꯥ ꯄꯨꯕꯗꯨꯗꯤ ꯑꯣꯏꯗ꯭ꯔꯦ ꯍꯥꯏꯇꯥꯔꯦ
ꯃꯥꯅꯦ ꯑꯗꯨꯗ ꯑꯗꯩ ꯁꯨꯝ ꯂꯩꯗꯅ ꯍꯥꯏꯗꯤ ꯅꯍꯥ ꯑꯃ ꯑꯣꯏꯅ ꯑꯃ ꯀꯩꯅꯣꯗ ꯌꯥꯝ ꯍꯥꯏꯗꯤ ꯀꯨꯝꯍꯩ ꯍꯔꯥꯎꯗ ꯑꯦꯋꯦꯔ ꯑꯣꯏꯔꯒ ꯂꯩꯕ ꯅꯍꯥꯁꯨ ꯂꯩꯗꯅ
ꯃꯥꯅꯦ ꯃꯥꯅꯦ ꯍꯥꯏꯗꯤ ꯍꯌꯦꯡꯗꯤ ꯁꯨꯇꯤꯅꯤ ꯍꯥꯏꯕ ꯃꯑꯣꯡꯗꯣ
ꯎꯝ ꯎꯝ ꯎꯝꯗꯗꯛꯀꯥꯏ ꯍꯥꯏꯔꯛꯄꯗꯣ ꯑꯗꯨ ꯑꯗꯨꯝ ꯍꯥꯜꯂꯨ ꯍꯥꯏꯇꯥꯔꯦ ꯑꯣꯀꯦ ꯄꯨꯟꯅ ꯃꯥꯥꯏ ꯆꯣꯗꯗꯅꯤ ꯑꯇꯩ ꯑꯇꯩ ꯑꯇꯩ ꯀꯨꯝꯍꯩ ꯍꯔꯥꯎ ꯀꯩꯁꯨ ꯑꯩꯈꯣꯏꯅ ꯀꯂꯛꯇꯦꯗ ꯑꯩ ꯍꯥꯏꯕꯨ ꯀꯥꯡꯒꯨꯝꯕꯀꯣ ꯑꯁ ꯀꯥꯡꯖꯤ ꯏꯃꯥꯟꯅꯕ ꯂꯩꯔꯗꯤ ꯕꯥꯃꯣꯟ ꯃꯆꯥꯁꯨ ꯑꯗꯨꯝ ꯇꯤꯟꯅꯍꯧꯗꯦ ꯑꯗꯩꯗꯤ ꯍꯟꯗꯛꯇꯤ
ꯕꯃꯣꯟ ꯃꯆꯥ ꯇꯤꯟꯅꯕꯗꯤ ꯂꯩ ꯈꯪꯕ꯭ꯔꯥ ꯑꯗꯨ ꯈ꯭ꯋꯥꯏ ꯅꯨꯡꯉꯥꯏꯇ꯭ꯔꯤꯁꯤꯅ ꯃꯣꯏꯁꯦ ꯀꯩꯅꯣ ꯇꯧꯕ ꯄꯂꯥꯏ ꯄꯨꯗꯕ ꯑꯃꯇ
ꯑꯣ
ꯃꯌꯨꯝꯗ ꯂꯥꯏ ꯂꯩꯕꯗꯣ ꯑꯣꯏꯗꯕ
ꯂꯥꯏ ꯂꯩꯇꯗꯤ ꯀꯩꯝ ꯀꯥꯟꯗꯕ꯭ꯔꯥ
ꯂꯥꯏ ꯂꯩꯇꯗꯤ ꯈꯦꯆꯤ ꯍꯧꯕ ꯈꯣꯠꯄ ꯃꯁꯥꯒꯤꯈꯤꯇꯪ ꯍꯧꯖꯗꯨꯕ ꯈꯛꯇꯅꯤ ꯃꯤ ꯑꯇꯩꯒꯤꯗꯤ ꯍꯧꯔꯛ ꯑꯔꯣꯏ
ꯑ‌ꯦ ꯑꯗꯨ ꯑꯣꯏꯖꯨ ꯕꯥꯥꯃꯣꯜ ꯅꯤꯅ ꯄꯤꯖꯒꯗꯕꯅꯤ ꯀꯩꯅꯣ
ꯑꯦꯁ ꯑꯦ ꯕꯃꯣꯟ
ꯑꯦꯁ ꯑꯦ ꯕꯥꯃꯣꯟ ꯑꯃ ꯑꯣꯏꯅ ꯇꯧꯐꯝ ꯊꯣꯛ
ꯃꯌꯥꯝ ꯊꯨꯡ ꯃꯌꯥꯝꯒꯤ ꯐ꯭ꯔꯦꯟ ꯃꯌꯥꯝꯒꯤ ꯅꯤꯡꯕꯗꯤ ꯊꯨꯡꯍꯟꯒꯗꯕꯅꯤ ꯁꯤꯅꯤ ꯅꯠꯇ꯭ꯔꯥ
ꯊꯨꯡꯍꯟꯒꯗꯕꯅꯤ ꯀꯩꯅꯣꯝ ꯆꯥꯒꯦ ꯍꯥꯏꯔꯛꯄꯗ ꯗꯨꯝ ꯍꯣ ꯍꯣꯏ ꯍꯣꯏ ꯍꯥꯏꯗꯤ ꯏꯌꯥꯗ ꯃꯛ ꯌꯥꯗꯕꯅꯦꯕ ꯃꯣꯏꯒꯤ ꯎꯝ ꯑꯗꯩꯗꯤ ꯈ꯭ꯔꯤꯁꯃꯥꯁ ꯍꯥꯏꯕꯖꯦꯃ ꯑꯗꯣ ꯈ꯭ꯔꯤꯁꯃꯥꯁꯖꯦ ꯍꯟꯗꯛꯇꯤ ꯌꯥꯗꯤ ꯌꯥꯔꯅꯤ ꯑꯗꯣ ꯏꯔꯥꯡ ꯂꯩꯕꯅꯤꯅ ꯆꯠꯄ ꯌꯥꯔꯣꯏꯗꯕꯩ ꯋꯥ ꯈꯇꯪꯒ ꯉꯥꯏꯔꯦ
ꯃꯥꯅꯦ
ꯍꯟꯗꯛꯇꯤ ꯀꯣꯂꯦꯖꯀꯤ ꯇꯤꯟꯅꯩ ꯏꯃꯥꯟꯅꯕꯁꯤꯡꯁꯦ ꯀꯩꯅꯣ ꯉꯥꯛꯇꯅꯦ ꯑꯦꯁ ꯇꯤ ꯉꯥꯛꯇꯅꯦ ꯇꯤꯟꯅꯩꯖꯦ ꯑꯩꯅ
ꯅꯍꯥꯟꯖꯨ ꯀꯧꯅꯩꯗꯨꯗꯤ ꯑꯩ ꯃꯥꯡꯗ
ꯑꯗꯨꯅꯦ ꯂꯦꯝ ꯑꯃ ꯊꯥꯔꯣꯏꯗꯕꯅꯦ ꯑꯗꯣ ꯑꯁ ꯈꯪꯗꯦ ꯑꯗꯨ ꯃꯣꯏ ꯃꯐꯝꯗꯣ
ꯎꯝ
ꯂꯩꯕꯗꯤ ꯅꯨꯡꯉꯥꯏꯗꯨꯕ ꯃꯐꯝꯒ ꯌꯥꯎꯖꯥꯠꯅꯦ ꯀꯩꯅꯣꯒꯗꯣ